ꯍꯂꯣ ꯍ ꯃꯥꯅꯦ ꯃꯥꯅꯦ ꯀꯃꯥꯏꯅ ꯇꯧꯔꯤ ꯅꯨꯡꯉꯥꯏꯔꯤꯕ꯭ꯔꯣ
ꯏꯌꯥꯝꯕ ꯍꯧꯖꯤꯛꯀꯥꯟꯁꯨ ꯏꯌꯥꯝꯕꯗ ꯀꯉꯥꯏꯅ ꯇꯧꯔꯤꯗꯅꯔꯤꯒꯦꯅꯦ
ꯍꯧꯖꯤꯛꯀꯥꯟꯁꯦ ꯑꯗꯨꯝ ꯂꯩꯔꯤ ꯍꯥꯏꯇꯥꯔꯦ ꯑꯩꯈꯣꯏꯁꯨ ꯀꯩ ꯍꯥꯏꯇꯥꯔꯦ ꯀꯥꯂꯦꯟꯒ ꯁꯝꯃꯔꯒ ꯑꯣꯏꯔꯛꯄꯅꯤꯅ ꯁꯥꯕꯒꯤ ꯆꯥꯡꯁꯨ ꯍꯦꯟꯒꯠꯂꯛꯄꯅꯤꯅ ꯌꯨꯝꯗꯒꯤ ꯃꯄꯥꯟ ꯃꯄꯥꯟꯁꯦ ꯄꯥꯛ
ꯏꯊꯣꯛ ꯊꯣꯛꯅꯗ꯭ꯔꯦ ꯍꯧꯖꯤꯛ ꯑꯩꯁꯦ ꯑꯩꯁꯨ ꯌꯨꯝꯗ ꯄꯣꯊꯥꯔꯒ ꯂꯩꯔꯦ ꯊꯕꯛ ꯏꯪꯈꯥꯡ ꯆꯠꯇꯅ ꯈꯔ ꯈꯔ ꯍꯦꯛ ꯍꯦꯛ ꯆꯠꯄꯩꯗꯨ ꯃꯉꯥꯏꯔꯦ ꯑꯗꯨ ꯅꯠꯇ꯭ꯔꯒꯗꯤ ꯌꯨꯝꯗ ꯑꯗꯨꯝ ꯂꯩꯔꯦ ꯍꯥꯏꯇꯥꯔꯦ
ꯃꯥꯅꯦꯅꯦ ꯏꯌꯥꯝꯕ ꯍꯧꯖꯤꯛꯀꯥꯟꯁꯦ ꯍꯥꯟꯅ ꯃꯃꯥꯡ ꯆꯍꯤꯒ ꯌꯦꯡꯅꯕꯗ ꯁꯥꯎꯕꯁꯦ ꯑꯗꯨꯛꯀꯤ ꯃꯇꯤꯛ ꯍꯦꯟꯈ꯭ꯔꯦ ꯀꯩꯅꯣ ꯈꯪꯗꯦ ꯍꯥꯟꯅ ꯃꯃꯥꯡ ꯆꯍꯤ ꯑꯗꯨꯅ ꯑꯃꯨꯛ ꯈꯔ ꯐꯖꯅꯤꯡꯉꯤ ꯍꯟꯗꯛꯀꯤꯁꯤꯗꯤ ꯑꯁ ꯏꯌꯥꯝꯕ ꯀꯥꯔꯒ ꯂꯩꯕ ꯉꯝꯕꯖꯥꯠ ꯅꯠꯇꯦ ꯐꯚꯦꯟ ꯊꯥꯔꯦ ꯏꯪꯗꯦꯗꯣ ꯈꯪꯗꯦ ꯂꯩꯐꯝ ꯆꯥꯐꯝ ꯑꯃ ꯈꯪꯗꯦ ꯑꯝꯕ ꯑꯗꯨ ꯏꯌꯥꯝꯕ ꯎꯝ
ꯍꯥꯏꯌꯣ ꯍꯥꯏꯌꯣ
ꯆꯥꯛ ꯏꯁꯤꯡ ꯀꯃꯥꯏ ꯀꯃꯥꯏ ꯆꯥꯔꯕ ꯍꯧꯖꯤꯛ ꯀꯌꯨꯛꯀꯤꯕꯣ
ꯊꯣꯡꯉꯤ ꯀꯟꯅ ꯂꯥꯛꯅꯔꯤ ꯊꯣꯡꯅꯕ
ꯀꯔꯤꯃ ꯊꯣꯡꯒꯦꯅ ꯇꯧꯔꯤ ꯑꯕꯣ ꯍꯧꯗꯤ ꯇꯣꯗ꯭ꯔꯤ ꯃꯇꯦꯡꯁꯦ ꯆꯝꯊꯣꯡꯉꯅ ꯊꯣꯡꯒꯦꯅ ꯇꯧꯔꯤ ꯌꯥꯝꯕ
ꯎꯝ ꯑꯍꯥꯎꯕ ꯀꯥꯂꯦꯟꯒ ꯌꯧꯔꯛꯄꯅꯦꯅ ꯍꯧꯖꯤꯛꯇꯤ ꯆꯝꯅꯒꯨꯝꯕ ꯆꯥꯕꯅꯦꯅ ꯐꯔꯦꯗ ꯑꯗꯨꯅꯤꯅꯦ ꯇꯧꯖꯤꯁꯦ ꯁꯥꯕꯩ ꯆꯥꯡꯁꯦ ꯑꯩꯈꯣꯏ ꯃꯅꯤꯄꯨꯔꯁꯨ ꯍꯧꯖꯤꯛꯇꯤ ꯐꯖꯅ ꯍꯦꯟꯒꯠꯂꯦ ꯁꯥꯕꯩ ꯆꯥꯡꯁꯨ ꯎꯃꯪ ꯋꯥꯃꯪ ꯍꯥꯏꯔꯦ ꯂꯣꯏ ꯀꯣꯛꯊꯣꯛꯅꯔꯦ ꯑꯗꯩꯗꯤ ꯏꯔꯥꯡꯁꯤꯅ ꯃꯔꯝ ꯑꯣꯏꯔꯒ ꯌꯦꯡꯁꯤꯟꯕꯁꯨ ꯉꯝꯗ꯭ꯔꯦ ꯑꯗꯨꯅ ꯐꯔꯛ ꯇꯥꯔꯦ ꯍꯨꯖꯤꯛꯇꯤ ꯇꯧꯔꯤꯁꯦ ꯃꯅꯤꯄꯨꯔꯁꯦ ꯑꯗꯩꯗꯤ ꯌꯦꯡꯁꯤꯟꯕꯤꯅꯕꯁꯨ ꯂꯩꯇ꯭ꯔꯦ ꯃꯥꯏ ꯃꯥꯏ ꯊꯣꯛꯄ ꯍꯧꯖꯤꯛ ꯎꯃꯪ ꯀꯣꯛꯊꯣꯛꯅꯤꯡ ꯌꯥꯅꯤꯡꯕꯅꯤ ꯌꯥꯟ ꯑꯗꯩꯩꯏꯗꯤ ꯑ ꯏꯂꯤꯒꯦꯟ ꯑꯣꯏꯕ ꯄꯣꯄꯤ ꯊꯥꯅꯤꯡꯕꯅ ꯊꯥ ꯇꯧꯅ ꯂꯩꯗꯨꯅ ꯍꯧꯖꯤꯛ ꯃꯅꯤ ꯄꯨꯁꯤꯁꯨ ꯀꯟꯗꯤꯁꯟ ꯑꯔꯨꯕꯗ ꯂꯩꯔꯦ ꯇꯧꯔꯤꯁꯦ ꯑꯗꯨꯅꯦ ꯌꯦꯡꯁꯤꯟꯕꯤꯅꯕ ꯂꯩꯇꯦ ꯆꯪꯕꯁꯨ ꯌꯥꯗ꯭ꯔꯦ ꯒꯣꯚꯔꯃꯦꯟꯒꯤ ꯑꯈꯣꯏꯒꯤ ꯃꯦꯆꯤꯟꯅꯔꯤ ꯃꯌꯥꯝ ꯑꯃ ꯆꯁꯤꯡꯅ ꯌꯦꯡꯁꯤꯟꯗꯧꯗꯨꯁꯨ ꯂꯣꯏ ꯌꯥꯗ꯭ꯔꯦ ꯐꯠꯇꯕ ꯃꯌꯥꯝ ꯌꯥꯝ ꯊꯤꯡꯗꯅ ꯈꯣꯠꯇꯅ ꯑꯗꯨꯝ ꯈꯪꯗꯦꯁ ꯑꯗꯨꯅ ꯂꯨꯗꯧꯔꯤ
ꯃꯥꯅꯤ ꯑꯗꯨꯅꯤ ꯌꯥꯝꯕ ꯆꯤꯡꯗ ꯈꯤꯇꯁꯨ ꯅꯠꯇꯅ ꯍꯥꯟꯅ ꯑꯩꯈꯣꯏ ꯑꯋꯥꯏꯗ ꯌꯨꯝꯒꯤ ꯑꯀꯣꯏꯕꯗ ꯍꯧꯔꯝꯕ ꯎ ꯋꯥꯉꯩꯗ ꯌꯥꯝ ꯑꯩꯈꯣꯏꯅ ꯀ ꯑꯉꯥꯡ ꯑꯣꯏꯔꯤ ꯀꯅꯥꯗ ꯂꯩꯔꯝ ꯃꯥꯏꯗ ꯎꯈꯤꯗꯕ ꯀꯨꯏꯔꯦꯗ ꯀꯩ ꯀꯥꯏ ꯏ ꯍꯥꯡꯈꯦ ꯌꯨꯝ ꯌꯨꯝ ꯉꯥꯛꯇ ꯉꯥꯏꯒꯦꯗꯤ ꯌꯥꯝ
ꯃꯥꯅꯦ ꯗꯣ
ꯀꯥꯁꯦ ꯍꯥꯟꯅ ꯈꯔ ꯍꯥꯡ ꯈꯣꯠꯇꯅ ꯐꯧ ꯅꯨꯡ ꯊꯥꯔꯝꯕ ꯀꯁꯤ
ꯎꯝ ꯃꯔꯨ ꯑꯣꯏꯅ ꯃꯔꯨ ꯑꯣꯏꯅ ꯑꯈꯣꯏ ꯃꯔꯨꯏ ꯑꯣꯏꯅ ꯎꯃꯪ ꯀꯟꯕ ꯐꯣꯔꯦꯁ ꯁꯤꯅꯦꯕ ꯗꯔꯀꯥꯔ ꯂꯩꯔꯤꯁꯦ ꯑꯩꯈꯣꯏꯒꯤ ꯔꯤꯖꯥꯚ ꯐꯣꯔꯦꯁꯁꯦ ꯐꯖꯅ ꯃꯦꯟꯇꯦꯟ ꯇꯧꯔ ꯊꯝꯕꯤꯕꯁꯤꯅꯦ ꯗꯔꯀꯥꯔ ꯂꯩꯁꯦ ꯍꯥꯏꯗꯤ ꯃꯔꯨ ꯑꯣꯏꯅ ꯑꯗꯨꯗꯩ ꯉꯥꯛꯇꯅꯦꯗꯅ ꯁꯔꯨꯛ ꯐꯤꯐꯇꯤ ꯑ ꯑꯥꯏꯇꯤꯃꯨꯛꯀꯤ ꯑꯥꯏꯇꯤ ꯄꯥꯔꯁꯦꯟꯃꯨꯛꯀꯤ ꯆꯥꯡꯗꯤ ꯎꯃꯪ ꯋꯥꯃꯪꯁꯤꯗꯒꯤ ꯂꯣꯏꯅ ꯑꯣꯛꯁꯤꯖꯦꯟꯒꯨꯝꯕ ꯀꯩꯅꯣꯒꯨꯝꯕꯁ ꯂꯣꯏ ꯊꯣꯛꯂꯛꯏꯅꯤꯅ
ꯑꯗꯨꯅꯦ ꯇꯧꯔꯤꯁꯦ ꯅꯪ ꯃꯈꯣꯟ ꯌꯥꯝ ꯇꯥꯏꯗ ꯆꯥꯛ ꯏꯁꯤꯡ ꯀꯟꯅ ꯍꯣꯠꯅꯔꯤ ꯃꯥꯂꯤ
ꯇꯧ ꯋꯤꯁꯦ
ꯏꯃꯨꯡ ꯃꯅꯨꯡꯗꯤ ꯀꯃꯥꯏ ꯀꯃꯥꯏ ꯇꯧꯔꯤꯒꯦ ꯍꯨꯖꯤꯛꯁꯤꯕꯣ
ꯨꯏꯃꯨꯡꯁꯨ ꯑꯗꯨꯝ ꯍꯥꯟꯅꯒꯤ ꯍꯥꯝꯃꯨ ꯍꯥꯝꯃꯨ ꯍꯥꯏꯗꯨꯅꯤ ꯑꯗꯨꯝ ꯍꯤꯡꯅꯕ ꯂꯥꯏꯔꯕꯒꯤ ꯄ꯭ꯔꯣꯚꯔꯇꯤ ꯂꯥꯏꯟꯗ ꯂꯩꯔꯨꯕꯅꯤꯅ ꯃꯇꯝ ꯃꯇꯝꯒꯤ ꯂꯥꯛꯄ ꯊꯕꯛ ꯊꯧꯔꯝꯁꯤꯡ ꯁꯨꯔꯒ ꯄꯩꯁꯥ ꯈꯔ ꯈꯔ ꯐꯪꯉꯛꯄꯗꯨꯅ ꯏꯃꯨꯡ ꯆꯂꯥꯏꯕ ꯃꯉꯥꯏꯔꯦ ꯇꯧꯔꯤꯁꯦ ꯍꯥꯏꯗꯤ ꯒꯚꯔꯃꯦꯟꯀꯤ ꯊꯕꯛ ꯍꯥꯏꯕ ꯑꯝꯁꯨ ꯐꯪꯍꯧꯕꯁꯨ ꯅꯠꯇ꯭ꯔꯝꯅꯤꯅ ꯑꯗꯣ ꯐꯪꯅꯕꯗꯤ ꯍꯣꯠꯅꯔꯤ ꯗꯣ ꯀꯔꯝꯅ ꯊꯣꯛꯑꯕ ꯂꯥꯏꯕꯛꯁꯤꯗ ꯀꯔꯤꯃꯨ ꯇꯧꯔꯤꯕ ꯍꯥꯏꯗꯣ ꯑꯈꯣꯏꯅ ꯍꯥꯏꯕ ꯉꯝꯗꯦꯗꯅ
ꯑꯁ ꯑꯗꯨ ꯌꯥꯝꯕ ꯑꯉꯥꯡ ꯑꯩꯗꯤ ꯀꯃꯥꯏ ꯀꯃꯥꯏꯅ ꯇꯧꯔꯤꯕ ꯂꯥꯏꯛ ꯂꯥꯏꯁꯨ ꯇꯝꯕ ꯈꯣꯠꯄ ꯀꯌꯥ ꯀꯌꯥ ꯌꯧꯅꯈ꯭ꯔꯕ ꯀꯃꯥꯏ ꯀꯃꯥꯏꯅ ꯇꯧꯔꯤꯒꯦ ꯌꯝꯕ
ꯑꯉꯥꯡꯩ ꯑꯗꯨꯝ ꯀ ꯀ꯭ꯂꯥꯁ ꯊ꯭ꯔꯤ ꯐꯣꯔ ꯑꯗꯨꯃꯥꯏ ꯀꯥꯔꯦ ꯑꯉꯥꯡꯉꯩꯁꯦ ꯑꯗꯣ ꯎꯝ ꯇꯧꯔꯤꯁꯦ ꯅꯪꯕꯨ ꯌꯨꯝ ꯀꯩ ꯅꯨꯡꯒ ꯄꯥꯜꯂꯕꯨ ꯀꯃꯥꯏꯅ ꯇꯧꯔꯒꯦ
ꯄꯥꯟ꯭ꯗꯔꯤꯌꯦ ꯌꯥꯝꯕꯥ ꯀꯨꯏꯔꯦ ꯀꯨꯏꯔꯦ ꯎ ꯀꯨꯏꯔꯦ ꯄꯥꯎ ꯐꯥꯎꯅ ꯗꯕ ꯅꯣꯡꯃ ꯍꯦꯛ ꯄꯨꯟ ꯕ ꯈꯣꯠꯄ ꯇꯧꯔꯀꯥꯟꯗꯣ ꯍꯦꯛ ꯄꯨꯟꯅ ꯈꯣꯠꯇꯅ ꯇꯧꯔ ꯂꯣꯏꯔꯌꯥꯝꯕ ꯑꯩꯈꯣꯏ ꯋꯥꯔꯤ ꯋꯥꯇꯥꯏ ꯁꯥꯥ ꯈꯣꯠꯇꯧꯔ ꯂꯣꯏꯒꯗꯧꯕ ꯑꯗꯨꯒꯤꯗꯨꯗꯤ
ꯀꯨꯏꯗ ꯊꯦꯡꯅꯈꯤꯗꯕꯁꯨ ꯑꯗꯨꯅ ꯊꯕꯛꯄꯨꯁꯤ ꯀꯔꯤ ꯀꯔꯤ ꯍꯅꯔꯤꯒꯦ
ꯊꯕꯛꯁꯦ ꯑꯌꯥꯝꯕ ꯑꯗꯨꯝ ꯈ ꯈ ꯄꯥꯛꯅ ꯄꯥꯛꯅꯕ ꯌꯥꯏꯔꯤ ꯑꯗꯨ ꯒꯣꯔꯃꯦꯟ ꯊꯕꯛꯀꯨꯝꯕ ꯇꯥꯟꯅꯕ ꯑꯣꯏꯅ ꯉꯥꯏꯕ ꯑꯣꯏꯅ ꯁꯨꯝ ꯑꯗꯨꯝ ꯂꯩꯔꯤ ꯍꯥꯏꯇꯥꯥꯔꯦ ꯃꯤꯌꯥꯝꯕ ꯃꯤ ꯂꯩꯅꯤ ꯁꯨꯃꯥꯏꯅ ꯑꯗꯨꯝ ꯂꯩꯔꯤ ꯍꯥꯏꯇꯥꯔꯦ ꯈꯔ ꯍꯣꯠꯅꯕ ꯊꯤꯕ ꯈꯣꯠꯄ ꯈꯔ ꯇꯧꯔꯒ ꯂꯥꯏꯅ ꯇꯝꯕ ꯁꯨꯝ ꯂꯥꯛ
ꯎꯝ ꯑꯗꯣ ꯄꯩꯁꯥꯁꯨ ꯇꯥꯟꯗꯕ ꯌꯥꯗꯦ ꯍꯥꯏꯗꯤ ꯂꯥꯏꯔꯤꯛ ꯇꯝꯃꯤꯅꯦꯅ ꯑꯗꯨꯝ ꯇꯧ ꯂꯩꯕꯁꯨ ꯏꯃꯨꯡꯗ ꯋꯥꯕꯅꯤꯅ ꯅꯨꯡꯉꯥꯏꯕꯩꯗ ꯑꯣꯏꯗꯕꯅꯤꯅ ꯇꯧꯔꯤꯁꯦ ꯏꯁꯥ ꯅꯨꯡꯁꯥꯁꯨ ꯈꯔ ꯁꯥꯏꯠ ꯇꯥꯟꯕ ꯑꯗꯩ ꯊꯕꯛꯀꯤꯁꯨ ꯑꯗꯨꯝ ꯍꯦꯛ ꯂꯥꯛꯄ ꯊꯥ ꯈꯣꯠꯇꯅ ꯇꯧꯕ ꯁꯤ ꯃꯉꯥꯏꯅꯤ ꯅꯠꯇ꯭ꯔꯥ ꯑꯗꯨ ꯅꯠꯇ꯭ꯔꯗꯤ ꯑꯗꯨꯝ ꯊꯕꯛ ꯍꯣꯠꯅꯔꯤꯅꯤꯅ ꯑꯗꯨꯝ ꯊꯕꯛ ꯑꯣꯝꯗ ꯃꯥꯏ ꯑꯣꯟꯁꯤꯜꯂꯒ ꯂꯩꯕꯁꯤꯁꯨ ꯕꯤꯔꯥꯅꯤꯅꯤ ꯍꯧꯖꯤꯛꯁꯤꯕꯨ ꯋꯥꯔꯜ ꯀꯞ ꯅꯨꯡꯈꯞꯀ ꯀ ꯏꯇꯧ ꯀꯟ ꯀꯟꯅꯗ꯭ꯔꯣ ꯅ ꯑꯣꯏꯔꯣ
ꯀꯩꯩꯅꯅꯤ ꯌꯥꯝ ꯀꯩꯅꯣ ꯃꯀ ꯀꯩꯅꯣ ꯃꯤ ꯆꯍꯤ ꯃꯔꯤꯒꯤ ꯃꯅꯨꯡꯗ ꯑꯃꯛꯇꯪ ꯂꯥꯛꯄꯅꯤ ꯀꯩꯅꯣꯅꯦꯍꯦ ꯀꯩꯗꯧꯕ ꯌꯦꯡꯉꯣꯏꯗꯅꯦ ꯑꯌꯥꯝꯕ ꯍꯣꯏ ꯁꯣꯝꯗꯗꯤ ꯂꯩꯀꯥꯏꯒꯤ ꯃꯌꯥꯝ ꯀꯃꯤꯇꯤ ꯍꯣꯜ ꯇꯧꯔꯒ ꯄ꯭ꯔꯣꯖꯦꯛ ꯇꯔ ꯀꯥꯞꯇ ꯈꯣꯠꯇꯅ ꯑꯁ ꯑꯍꯤꯡꯒꯁꯦꯛ ꯇꯨꯝꯐꯝ ꯆꯥꯐꯝ ꯈꯥ ꯂꯥꯎ ꯈꯣꯕ ꯃꯌꯥꯝꯅꯤ ꯑꯣꯏꯖꯨ ꯃꯔꯛ ꯃꯔꯛꯇ ꯍꯦꯛ ꯍꯦꯛ ꯅꯨꯡꯉꯥꯏꯕ ꯌꯦꯡꯕ ꯈꯣꯠꯄ ꯅꯨꯄꯤ ꯀꯔ ꯈꯅꯏ ꯌꯨꯝꯒꯤ ꯐꯦꯃꯤꯂꯤ ꯀ ꯀꯒꯤ ꯇꯧꯔ ꯍꯦꯛ ꯊꯣꯛꯏ ꯂꯩꯀꯥꯏꯒꯤ ꯏꯃꯥꯟꯅꯕ ꯔꯧ ꯑꯗꯨꯉꯥꯏ ꯅꯨꯡꯉꯥꯏ ꯏꯌꯥꯝꯕꯣꯏ ꯌꯦꯡꯗ꯭ꯔꯣ
ꯃꯥꯅꯤ ꯋꯥꯔꯜꯀꯞꯁꯤꯁꯨ ꯅꯨꯡꯉꯥꯏꯖ꯭ꯔꯕ ꯃꯁꯥꯟꯅ ꯃꯈꯜ ꯑꯃꯅꯤ
ꯌꯥꯕꯨꯣꯏꯗꯤ ꯌꯦꯡꯗ꯭ꯔꯣ
ꯌꯦꯡꯉꯤ ꯌꯦꯡꯉꯤ ꯑꯩꯈꯣꯏꯁꯨ ꯆꯞ ꯃꯥꯟꯅꯩ ꯑꯩꯈꯣꯏ ꯀ꯭ꯂꯞꯇꯒ ꯇꯧꯗꯅ ꯄ꯭ꯔꯣꯖꯦꯛꯇꯒ ꯇꯧ ꯀꯥꯞꯊꯣꯛꯑꯒ ꯅꯍꯥ ꯃꯌꯥꯝꯗꯣ ꯑꯩꯈꯣꯏ ꯎꯠ ꯍꯔꯥꯎ
ꯎꯝ ꯑꯗꯨꯅꯤ
ꯐꯦꯟ ꯃꯁꯦꯟꯒ ꯂꯥꯎꯅꯗꯅ
ꯑꯁ ꯑꯗꯨꯅꯤꯅꯦ ꯏꯌꯥꯝꯕ ꯂꯣꯏꯔꯦ ꯎꯝ ꯐꯦꯁꯕꯨꯛꯇ ꯑꯇꯣꯞꯄ ꯁꯣꯁꯦꯜ ꯃꯦꯗꯤꯌꯥꯗꯗꯤ ꯑꯁ ꯂꯣꯏꯔꯦ ꯋꯥꯔꯜ ꯀꯞ ꯋꯥꯔꯜ ꯀꯞ ꯉꯥꯛꯇ ꯉꯥꯏ ꯏꯔꯥꯡ ꯄꯨꯔꯥꯡ ꯂꯣꯏ ꯑꯩ ꯀꯥꯎꯅꯈ꯭ꯔꯦꯅꯦ ꯍꯧꯖꯤꯛ ꯃꯇꯝ ꯑꯗꯨ ꯑꯣꯔ ꯎ
ꯋꯥꯔꯜ ꯀꯞ ꯑꯃꯇꯪ ꯉꯥꯏꯈ꯭ꯔꯦ ꯑꯁ ꯑꯍꯤꯡ ꯇꯨꯝꯗ꯭ꯔꯕꯅꯤꯅꯦꯍꯦ ꯋꯥꯔꯜ ꯀꯞ ꯌꯦꯡꯕꯗ ꯑꯗꯨꯅ ꯑꯁ ꯁꯥꯖꯤ ꯅꯥꯔꯛꯀꯗ꯭ꯔꯥ ꯍꯥꯏꯅ
ꯎꯝ
ꯄꯥꯈꯠꯂꯤꯅꯤꯅꯦ ꯇꯧꯔꯤꯁꯦ ꯋꯥꯔꯜ ꯀꯞ ꯂꯣꯏꯔꯛꯄꯗ ꯗꯣꯛꯇꯔ ꯌꯧꯅꯕ ꯐꯤꯕꯝ ꯂꯩꯗꯔꯅ ꯑꯍꯤꯡ ꯅꯨꯡꯊꯤꯤꯟ ꯅꯥꯏꯗ꯭ꯔꯕꯅꯤꯅ ꯑꯣ ꯍꯥꯏꯗꯤ ꯇꯥꯏꯃꯤꯡꯁꯤꯡꯒꯁꯨ ꯃꯣꯏꯒꯤ ꯇꯥꯏꯃꯤꯡꯁꯤꯅ ꯑ ꯑꯍꯤꯡ ꯅꯣꯡꯌꯥꯏꯗ ꯊꯝꯖꯤꯟꯕꯅꯤꯅ
ꯃꯥꯗꯤ ꯆꯥ ꯆꯥꯟꯅꯗꯕꯅꯤꯅ ꯎꯝ
ꯇꯧꯔꯤꯖ ꯑ ꯅꯣꯡ ꯐꯥꯗꯣꯛꯁꯨ ꯄꯨꯟꯁꯦ ꯑꯗꯨꯒ ꯀꯩꯅꯣ ꯑꯍꯥꯎꯕ ꯑꯃꯇ ꯑꯣꯏꯁꯨ ꯏꯆꯤ ꯏꯅꯥꯎ ꯆꯥꯃꯤꯟꯅ ꯅꯔꯒ ꯑꯋꯥ ꯅꯨꯡꯉꯥꯏ ꯀꯃꯥꯏꯅ ꯇꯧꯔꯤꯗꯣ ꯇꯥꯟꯅꯁꯤ
ꯍꯣꯏꯅꯦ ꯌꯥꯝꯕ ꯇꯧꯔ ꯂꯣꯏꯔꯒꯦ ꯇꯧꯒꯦ ꯏꯌꯥꯝꯕ ꯑꯣꯏꯅ ꯍꯜꯂꯁꯨ ꯊꯣꯛ ꯊꯣꯛꯣꯛꯑꯃꯤꯅ ꯈꯔ ꯈꯔ ꯍꯥꯏꯕꯤ ꯈꯣꯠꯄꯤꯗ ꯂꯨꯆꯤꯡꯗ ꯈ ꯇꯧꯕ ꯇꯥꯔꯦ ꯅꯅꯥ ꯃꯈꯩꯗꯤ ꯏꯌꯥꯝꯕꯅ ꯍꯥꯏꯕꯗꯅꯤ ꯑꯗꯨꯝ ꯇꯧꯗꯣꯏꯁꯦ
ꯑꯗꯨꯅꯤꯠꯇꯁ
ꯀꯩꯇꯩ ꯌꯥꯝꯕꯣꯏ ꯀꯔꯤ ꯀꯔꯤ ꯄꯥꯎ ꯅꯨꯡ ꯐꯥꯎꯅꯕ ꯑꯇꯩ ꯑꯇꯩ ꯐꯥꯎꯅ ꯈꯣꯠꯅꯕ ꯂꯩꯇ꯭ꯔꯣ ꯍꯥꯟꯅ ꯐꯥꯎꯅ ꯆꯥꯟꯅꯔꯝꯕꯒꯤ ꯂꯩ ꯈꯣꯠꯄꯒ ꯍꯧꯖꯤꯛꯀꯥꯟꯁꯤ ꯏꯊꯟꯇ ꯂꯩꯔꯨꯔꯕꯅꯤ ꯏꯌꯥꯝꯕꯁꯤꯕꯨ
ꯐꯥꯎꯅꯗ꯭ꯔꯦ ꯍꯧꯖꯤꯛꯀꯥꯟꯗꯤꯁꯦ ꯌꯨꯝꯁꯨ ꯄꯨꯅꯕ ꯍꯣꯠꯅꯕꯅꯤꯅ ꯂꯣꯏ ꯀꯥꯎꯅꯔꯦ ꯀꯨꯏꯔꯕꯅꯦ ꯑꯗ ꯅꯣꯡꯃ ꯨꯛꯇꯪ ꯐꯥꯎꯗꯣꯛꯅꯔꯒ ꯀꯃꯥꯏꯅ ꯇꯧꯔꯤꯒꯦ ꯈꯣꯠꯒꯦꯅ ꯍꯪꯒꯦꯅ ꯈꯟꯕꯗꯤ ꯀꯨꯏꯔꯅꯤ ꯑꯗꯨꯕꯨ ꯃꯇꯝꯁꯤ ꯁꯪꯗ꯭ꯔꯦ ꯌꯨꯝ ꯄꯥꯟꯕꯩꯁꯦ ꯑꯍꯟ ꯆꯍꯤ ꯌꯥꯝꯁꯤꯜꯂꯛꯄ ꯍꯥꯏꯁꯤ ꯊꯕꯛ ꯌꯥꯝꯃꯛꯏ ꯑꯗꯨꯅꯤꯅꯤ ꯑꯍꯜ ꯂꯃꯟꯁꯤꯡꯅ ꯍꯥꯏꯅꯔꯝꯕꯗ ꯑꯗꯨ ꯊꯣꯛꯂꯦ ꯍꯦꯇ ꯑꯩꯁꯦꯟꯗꯅ ꯄꯥꯎ ꯐꯥꯎꯅꯕꯒ ꯑꯝꯇ ꯉꯝꯗ꯭ꯔꯦꯅꯤ ꯃꯥꯏ ꯃꯥꯏ ꯊꯣꯛꯄ ꯂꯩꯅꯈꯤꯕꯈꯤꯕꯅꯤꯅ ꯃꯣꯏꯁꯨ ꯃꯣꯏ ꯃꯣꯏ ꯏꯊꯊꯧ ꯂꯩꯅꯒꯅ ꯐꯣꯟꯒ ꯏꯊꯧꯧ ꯇꯧꯔꯛꯈꯤꯗ꯭ꯔꯦ ꯃꯣꯏꯁꯨ ꯁꯤꯟꯅꯔ ꯃꯥꯜꯂꯦ ꯇꯧꯔꯤꯁꯦ
ꯃꯥꯅꯦ ꯏꯌꯥꯝꯕ ꯉꯥꯏꯍꯥꯛ ꯂꯩꯔꯒ ꯑꯉꯥꯡꯒꯤ ꯑꯃꯨꯛ ꯁ꯭ꯀꯨꯜ ꯊꯤꯟꯗꯣꯛ ꯊꯤꯟꯖꯤꯟ ꯑꯗꯨ ꯇꯧꯕ ꯈꯣꯠꯄ ꯁꯪꯉꯝꯃꯔꯣꯏ ꯌꯥꯝꯃꯖꯨ ꯂꯩꯀꯥꯏꯒꯤ ꯀꯩꯒꯤ ꯆꯠꯄ ꯈꯣꯠꯄ ꯊꯕꯛ ꯏꯈꯥ ꯑꯗꯨꯝ ꯇꯧꯅ ꯈꯣꯠꯅ ꯍꯣꯠꯅꯕꯗ ꯌꯥꯏ ꯌꯥꯏ
ꯇꯧꯔꯤꯁꯦ ꯑꯗꯩꯗꯤ ꯑꯩꯈꯣꯏ ꯂꯩꯀꯥꯏꯒꯤ ꯀ꯭ꯂꯕꯀꯤ
ꯎꯝ
ꯐꯝꯐꯝꯁꯨ ꯄꯥꯏꯁꯤꯜꯂꯨꯔꯦ ꯑꯗꯨꯅ ꯃꯔꯝ ꯑꯣꯏꯔꯒ ꯑꯁ ꯀ꯭ꯂꯕꯀꯤꯁꯨꯃꯨꯛ ꯆꯦꯟ ꯇꯧꯗ ꯌꯥꯗꯕꯅꯤꯅ ꯄꯥꯏꯔꯨꯔꯕꯅꯤꯅ ꯂꯩꯀꯥꯏꯒꯤ ꯐꯅꯕ ꯑꯗꯨꯗꯩꯗꯤ ꯂꯩꯀꯥꯏ ꯂꯨ ꯅꯥꯟꯅꯕ ꯑꯗꯩꯗꯤ ꯂꯩꯀꯥꯏꯁꯤꯡꯁꯤꯗ ꯑꯃꯨꯛ ꯄꯨꯂꯞ ꯁꯤꯒꯤ ꯑꯦꯋꯥꯔꯅꯦꯁ ꯁꯥꯟꯅꯔꯣꯏꯁꯤꯡꯒꯤ ꯑꯦꯋꯥꯔꯅꯦꯁ ꯄꯤꯗꯅ ꯑꯗꯩꯗꯤ ꯃꯤ ꯍꯟꯗꯛ ꯇꯦꯟ ꯊꯥꯈꯤꯕ ꯉꯩ ꯑꯉꯥꯡꯉꯩꯁꯨ
ꯎꯝ
ꯑꯣꯛꯄ ꯈꯣꯠꯄꯒꯤ ꯊꯧꯔꯝ ꯑꯃ ꯐꯤꯁꯤꯂꯤꯇꯦꯁꯟ ꯍꯥꯏꯒꯗꯔꯥ ꯑꯗꯨꯒ ꯄ꯭ꯔꯣꯒꯥꯝ ꯑꯃ ꯄꯥꯡꯊꯣꯛꯇꯅ ꯇꯧꯕ ꯁꯤꯟꯕꯗ ꯊꯕꯛꯁꯦ ꯃꯩ ꯍꯧꯔꯦꯅꯦꯍ ꯀꯧꯔꯤꯁꯦ
ꯊꯕꯛ ꯆꯤꯜꯂꯦ ꯑꯗꯨꯗꯤ ꯏꯌꯥꯝꯕ
ꯎꯝ
ꯎꯝ
ꯅꯣꯏꯒꯤꯅ ꯅꯣꯏꯒꯤꯗꯤ ꯀ꯭ꯂꯕ ꯅꯨꯡ ꯀꯃꯥꯏꯅ ꯇꯧꯔꯤ
ꯑꯁ ꯀꯂꯞꯅꯨꯡꯁꯦ ꯑꯩꯈꯣꯏꯗꯤ ꯅꯍꯥ ꯑꯣꯏꯔꯕꯃꯤꯅ ꯑꯗꯨꯝ ꯑꯍꯟꯉꯩꯅ ꯈꯔ ꯑꯗꯨ ꯇꯧꯗꯥ ꯇꯧ ꯍꯥꯏꯕꯗꯨ ꯆꯦꯟꯊꯣꯛ ꯆꯦꯟꯁꯤꯟ ꯇꯧꯔꯒ ꯂꯩꯀꯥꯏꯒꯤ ꯈꯔ ꯐꯅꯕ ꯁꯥꯟꯅꯔꯣꯏꯒꯨꯝꯕ ꯀꯩꯒꯨꯝꯕ ꯈꯔ ꯌꯣꯛꯈꯠꯄ ꯑꯗꯨꯗꯒꯤ ꯁ꯭ꯀꯨꯜ ꯇꯝꯕ ꯈꯣꯠꯄ ꯑꯩꯈꯣꯏꯅ ꯈꯔ ꯃꯣꯏꯒꯤ ꯃꯈꯥ ꯊꯥꯕ ꯍꯥꯏꯗꯨ ꯑꯣꯏꯔꯝꯃꯤꯅ ꯃꯣꯏ ꯃꯈꯥꯗ ꯌꯦꯡꯁꯤꯟ ꯈꯣꯠꯁꯤꯤꯟ ꯑꯗꯨꯃꯥꯏꯅ ꯇꯧꯔ ꯏꯌꯥꯝꯕ
ꯃꯥꯅꯦ ꯀ꯭ꯂꯕ ꯂꯩꯀꯥꯏ ꯑꯃ ꯀ꯭ꯂꯕ ꯂꯩꯕꯣꯏꯁꯤꯁꯨ ꯌꯥꯝ ꯗꯔꯀꯥꯔ ꯂꯩ
ꯎꯝ ꯎꯝ
ꯔꯥ ꯀꯥꯏꯌꯦ ꯂꯩꯀꯥꯏꯁꯦ ꯑꯗꯨꯅ ꯀ꯭ꯂꯕ ꯑꯃ ꯂꯩꯔꯒ ꯐꯖꯅ ꯀꯛꯇꯨꯅ ꯆꯂꯥꯏꯕꯤꯕ ꯂꯨꯅ ꯅꯥꯟꯅ ꯊꯝꯕ ꯑꯗꯩꯗꯤ ꯑꯉꯥꯡꯁꯤꯡ ꯄꯨꯛꯅꯤꯡ ꯊꯧꯒꯠꯄꯤꯕ ꯁꯥꯟꯅꯔꯣꯏꯁꯤꯡ ꯃꯍꯩ ꯇꯝꯅꯤꯡꯕꯁꯤꯡ
ꯌꯥꯅꯦ
ꯅꯠꯇ ꯑꯩꯖ ꯑꯗꯣ ꯍꯧꯖꯤꯛꯁꯤꯕꯨ ꯕꯟ ꯅꯨꯡꯁꯨ ꯇꯧꯋꯦꯅ ꯄꯥꯎ ꯑꯃ ꯇꯥꯏ ꯑꯗꯣ ꯀꯃꯥꯏꯅ ꯇꯧꯔꯤ ꯅꯣꯏ ꯏꯟꯁꯥꯡ ꯆꯥꯅ ꯊꯛꯅꯕ ꯈꯣꯠꯄꯗꯤ ꯑꯗꯨꯝ ꯄꯣꯠ ꯃꯃ
ꯑꯁ ꯀꯗꯥꯏꯣ ꯕꯟ ꯇꯧꯕꯕ ꯀꯥꯏ ꯄꯣꯠ ꯃꯃꯜ ꯑꯥ ꯌꯧꯔꯦꯅ ꯗꯨꯀꯥꯟꯗꯒꯤ ꯂꯩꯔꯒ ꯆꯥꯕ ꯗꯔꯀꯥꯔ ꯇꯥꯕ ꯄꯣꯠꯂꯝꯉꯩꯁꯤꯗꯤ ꯀꯗꯥꯏꯗꯒꯤ ꯂꯥꯏꯔꯕꯗꯤ ꯈꯜꯔꯂꯦ ꯍꯤꯜ ꯉꯝꯃꯔꯣꯏꯗꯤ ꯌꯥꯝ ꯀꯥꯏ ꯄꯩꯁꯥ ꯃꯃꯟ ꯀꯥꯏ ꯑꯥ ꯋꯥꯡꯈ꯭ꯔꯦ ꯑꯂꯨ ꯀꯦꯖꯤ ꯇꯤꯜꯍꯧ ꯀꯦꯖꯤ ꯅꯣꯡꯃꯒꯤ ꯁꯪꯗꯕꯤ ꯌꯥꯗꯕ ꯉꯥꯛꯇꯅꯤꯅꯤꯕ ꯑꯗꯨꯝꯕꯁꯤꯁꯨ ꯕꯟ ꯇꯧꯋꯦ ꯁꯨꯝꯗꯤ ꯄꯨꯁꯤꯜꯂꯤ ꯄꯨꯁꯤꯜꯂꯛꯇꯦ ꯇꯧꯗꯅ ꯑꯗꯨꯗꯤ ꯂꯗꯅ ꯌꯥꯝꯕ ꯑꯣꯂꯥꯏꯒꯤ ꯄ ꯇꯛꯄ ꯈꯣꯠꯄꯄ ꯇꯀ ꯍꯥꯏ ꯂꯥꯛꯏꯒ ꯂꯥꯛꯇꯦꯒ ꯌꯥꯌꯦꯒ ꯌꯥꯗꯦꯒ ꯇꯧꯗꯅ ꯑꯩꯒꯤꯁꯨ ꯂꯥꯏꯔꯤꯛ ꯅꯨꯡꯉꯥꯏ ꯈꯔ ꯀꯛꯀꯗꯕ ꯑꯗꯨꯩ ꯄꯣꯠꯆꯩ ꯄꯣꯣꯔꯣ ꯀꯔꯤ ꯈꯔ ꯀꯛꯀꯗꯕꯁꯨ ꯀ ꯄꯥꯗ ꯂꯩꯅꯦ ꯍꯧꯖꯤꯥ ꯍꯣꯏ ꯍꯣꯏ ꯑꯥ ꯑꯗꯨꯃꯥꯏꯅ
ꯇꯧꯔꯤꯁꯦ ꯑꯁ ꯕꯤꯔꯥꯅꯤꯅ ꯇꯧꯔꯤ ꯕꯟꯁꯤꯅ ꯇꯧꯔꯤꯁꯦ ꯄ꯭ꯔꯖꯥꯗ ꯑꯋꯥꯕ ꯄꯤꯕ ꯅꯠꯇꯅ ꯀꯩꯁꯨ ꯀꯥꯟꯅꯕ ꯐꯪꯗꯦꯅꯤꯀꯣ
ꯐꯪꯗꯦ ꯐꯪꯗꯦ ꯑꯌꯥꯝꯕ ꯑꯩꯈꯣꯏ ꯑꯗꯨꯝ ꯑꯩꯈꯣꯏ ꯃꯁ
ꯇꯧꯍꯟꯅꯤꯡꯗ꯭ꯔꯕꯅꯤꯅ ꯁꯦꯡꯅ ꯍꯥꯏꯔꯒ ꯎꯝ
ꯃꯤꯅ ꯁꯁꯣꯝꯗ ꯆꯥꯎꯈꯠꯄꯒꯤ ꯂꯝꯖꯦꯜ ꯑꯥ ꯀꯝ ꯊꯦꯡꯅ ꯀꯅꯥꯁꯤꯗ ꯑꯩꯈꯣꯏꯅ ꯁ꯭ꯋꯥꯏꯗ ꯑꯃ ꯕꯟ ꯑꯃ ꯕꯟꯅ ꯇꯧ ꯂꯩꯔꯒ ꯕꯟ ꯇꯧꯔꯦꯁ ꯌꯥꯝꯕ ꯑꯩꯈꯣꯏꯗꯗꯤ ꯃꯥꯡꯖꯕ ꯋꯥꯔꯤꯅꯤ ꯑꯗꯣ ꯀꯔꯕꯥꯔ ꯋꯥꯠꯂ ꯈꯔꯗꯤ ꯅꯨꯡꯉꯥꯏꯔꯤ
ꯃꯥꯅꯤ ꯃꯥꯅꯤ ꯀꯕꯥ
ꯃꯃꯟꯖ ꯎꯝ
ꯇꯣꯡꯉꯕꯅꯤ ꯃꯣꯏꯗꯗꯤ ꯄꯩꯁꯥ ꯑꯗꯨꯝ ꯇꯣꯡꯈ꯭ꯔꯖꯥꯠꯅꯤ
ꯍꯥꯏ ꯍꯥꯏ ꯌ ꯋꯥ ꯂꯅꯤ ꯄꯣꯠꯅ ꯃ ꯃꯣꯏ ꯃꯌꯥꯝ ꯐꯝꯃꯤꯒ ꯐꯪꯗꯦ ꯇꯧꯁꯤꯟꯅꯗꯅ
ꯂꯦꯕꯔꯗꯅ ꯄꯩꯁꯥ ꯍꯦꯟꯒꯠꯄꯤꯗꯕ ꯇꯣꯂꯣꯞ ꯆꯥꯕꯁꯤꯡꯅ ꯄꯩꯁꯥ ꯍꯒꯠ ꯑꯗꯨꯝ ꯑꯗꯨꯒ ꯄꯣꯠ ꯃꯃꯜꯁꯨ ꯁꯨꯝ ꯈꯤꯕ ꯑꯗꯨꯒ ꯂꯥꯏꯔꯕ ꯑꯗꯨꯝ ꯄꯤꯌꯣ ꯍꯥꯏꯕꯒꯤ ꯐꯤꯕꯝꯗꯨꯗ ꯂꯩꯔꯦ ꯇꯧꯔꯤꯁꯦ ꯎꯝ
ꯂꯥꯏꯁꯤꯡꯁꯤ ꯑꯌꯥꯝꯕ ꯊꯣꯡꯕ ꯀꯕ ꯀꯕꯛ ꯍꯧꯔꯤ ꯑꯌꯥꯝꯕꯒ ꯋꯥꯔꯤ ꯁꯥꯕ ꯑꯣꯏꯅ ꯨꯝ ꯍ ꯇꯧꯔꯛꯏꯅꯦ ꯌꯥ ꯍꯦꯛ ꯑꯃꯨꯛ ꯄꯥꯎ ꯐꯥꯎꯗꯣꯛ ꯐꯥꯎꯖꯤꯟ ꯇꯧꯕꯁꯤꯝꯕ꯭ꯔꯥ ꯋꯥꯅꯤꯕꯇꯥꯏ ꯇ ꯍꯣꯂꯒ
ꯑꯗꯨꯅꯦ ꯇꯧꯔꯤꯁꯦ ꯍꯧꯖꯤꯛꯀꯥꯟꯁꯦ ꯑꯁ ꯊꯕꯛꯁꯦ ꯐꯖꯅ ꯁꯤꯤꯜꯂꯦ ꯅꯪꯁꯨ ꯁꯤꯤꯜꯂꯝꯃꯅꯤ ꯊꯕꯛ ꯏꯪꯈꯥꯡꯁꯤꯦ ꯍꯧꯖꯤꯛꯇꯤ ꯃꯔꯝꯗꯤ ꯊꯕꯛ
ꯍꯣꯏ ꯌꯥꯝꯌꯥꯝꯕ ꯎꯝ